ꯍꯂꯣ ꯆꯦ
ꯑꯅꯤꯌꯣ
ꯍꯂꯣ ꯑꯣ ꯇꯥꯕ꯭ꯔꯥ
ꯇꯥꯗꯕ꯭ꯔꯣ ꯆꯦ ꯑꯩꯕꯨꯗꯤ ꯇꯥꯏꯌꯦ
ꯑ ꯇꯥꯔꯕ
ꯇꯥꯏꯌꯦ ꯇꯥꯏꯌꯦ
ꯑꯣ ꯑꯣ ꯑꯩ ꯉꯁꯥꯏ ꯑꯩ ꯇꯥꯗꯕ ꯅꯦꯠꯋꯥꯛ ꯅꯨꯡꯉꯥꯏꯇꯕ ꯑꯃ ꯑ ꯑꯣꯏꯔꯝꯕ ꯅꯦꯠꯋꯥꯛ ꯅꯨꯡꯉꯥꯏꯇꯕ ꯑꯣꯏꯔꯝꯕꯁꯨ ꯌꯥꯏ
ꯍꯨꯔꯦ
ꯆꯥꯛ ꯆꯥꯗꯕꯤ ꯑꯗꯨꯝ ꯇꯨꯝꯃꯗꯣꯏꯕ ꯅꯪ
ꯑꯩ ꯆꯥꯛ ꯆꯥꯔꯔꯣꯏ ꯉꯁꯥꯏꯗ ꯑꯆꯥꯄꯣꯠ ꯀꯩꯀꯥ ꯈꯔ ꯆꯥꯁꯟꯈ꯭ꯔꯦ ꯉꯁꯥꯏ
ꯎꯝ ꯒꯥꯔꯤ ꯀꯩꯗ ꯆꯠꯂꯤꯅꯣ ꯑꯗꯨꯗꯤ ꯑꯦꯛꯖꯥꯝ ꯆꯠꯄꯗꯤ
ꯒꯥꯔꯤꯖꯦ ꯑꯩꯈꯣꯏꯒ ꯑꯦꯛꯖꯥꯝ ꯊꯥꯃꯤꯟꯅꯕ ꯑ ꯏꯃꯥꯟꯅꯕ ꯑꯅꯤ ꯑꯃꯒ ꯇꯧꯔꯒ ꯑꯩꯈꯣꯏ ꯄꯨꯂꯞ ꯆꯠꯂꯦ
ꯑꯣ ꯒꯥꯔꯤ ꯑꯆꯧꯕꯗ ꯆꯠꯂꯦ
ꯑꯥ ꯑꯆꯧꯕꯗ
ꯎꯝ
ꯑꯩꯈꯣꯏ ꯀꯩꯅꯣꯗ ꯀꯣꯏꯕ ꯆꯠꯂꯤꯉꯩꯗ ꯅꯪꯍꯧꯗ꯭ꯔꯕ ꯊꯥꯕ
ꯑꯣ ꯅꯨꯡꯉꯥꯏꯕ꯭ꯔꯣ ꯉꯁꯤꯕꯣ
ꯑꯥ ꯑꯗꯨꯝ ꯅꯨꯡꯉꯥꯏꯌꯦ
ꯍꯟꯗꯛ ꯃꯔꯛ ꯑꯃ ꯏꯟꯗꯤꯒꯣꯒꯤ ꯐ꯭ꯂꯥꯏꯠ ꯀꯦꯟꯁꯦꯜ ꯇꯧꯕꯒꯤ ꯑꯃ ꯇꯧꯈꯤꯕꯗꯣ
ꯑꯥ ꯑꯥ ꯑꯥ
ꯑꯗꯨꯗ ꯑꯗꯨꯗ ꯌꯥꯎꯁꯟꯗꯅ ꯊꯣꯛꯄ ꯅꯪꯍꯧꯗ꯭ꯔꯕ
ꯑꯣ
ꯑꯗꯨꯒꯤ ꯄꯦꯄꯔ ꯑꯅꯤ ꯊꯥ ꯅꯪꯍꯧꯗꯗꯅ
ꯃꯥꯡꯖꯔꯤꯅꯤꯅꯦ
ꯎꯝ
ꯀꯣꯂꯦꯖꯀꯤ ꯀꯣꯏꯕ ꯆꯠꯂꯤꯅꯦꯅ ꯆꯠꯂꯒ ꯇꯥꯎ ꯌꯥꯕꯒꯤ ꯆꯥꯡꯖꯦ ꯑꯗꯨꯒꯨꯝꯕꯗ ꯑꯄꯟꯕꯗ ꯑꯗꯨꯝ ꯌꯥꯎꯔ ꯂꯩꯕ꯫
ꯎꯝ ꯑꯗꯨ ꯅꯣꯏ ꯃꯌꯥꯝ ꯇꯥꯔꯦ ꯑꯗꯨꯗꯤ
ꯑ ꯑꯈꯣꯏ ꯃꯌꯥꯝꯗ ꯃꯣꯏ ꯈꯔ ꯑꯝꯗꯤ ꯑꯥ ꯑꯇꯣ ꯄꯒꯤ ꯗ ꯀꯛꯈꯤꯕꯅꯤꯅ ꯊꯥꯕ ꯅꯪꯍꯧꯋꯦ ꯑꯈꯣꯏ ꯃꯔꯤ ꯑꯈꯣꯏ ꯃꯉꯥ ꯇꯔꯨꯛꯃꯨꯛ ꯅꯪꯍꯧꯗꯕ꯫
ꯎꯝ
ꯍꯨꯏ ꯃꯆꯥ ꯑꯝꯈꯛ ꯂꯩꯕꯅꯦꯕ ꯑꯗꯨꯅꯦ ꯃꯁ ꯂꯝꯕꯤꯗ ꯃꯤ ꯑꯝꯇ ꯆꯠꯄ ꯌꯥꯗꯕ ꯄꯪꯈꯣꯡꯗ ꯈꯣꯡꯕꯗꯨ ꯗ ꯑꯃꯨꯛꯁꯨ ꯈꯣꯡꯉꯦ ꯑꯩꯖꯤ ꯃꯄꯥꯟꯗ ꯍꯥꯡꯆꯤꯠ ꯂꯥꯡ ꯐꯝꯃꯝꯕꯅꯦ ꯏꯃꯨꯡ ꯆꯦꯟꯖꯜꯂꯛꯑꯕꯅꯦ ꯃꯥ ꯈꯣꯡꯕꯁꯦ꯫ ꯈꯪꯕꯨ ꯈꯪꯏ꯫
ꯑꯈꯣꯏꯁꯨ ꯑꯃ ꯂꯩꯌꯦ ꯄꯪꯈꯣꯡꯗ ꯈꯣꯡꯉꯦ ꯂꯝꯕꯤꯗ ꯃꯤ ꯆꯠ ꯌꯥꯗꯕ ꯑꯃ꯫
ꯎꯝ
ꯀꯩ ꯕ꯭ꯔꯤꯠ ꯑꯣꯏꯗꯣꯏꯅꯣ ꯆꯤꯆꯦ ꯍꯣꯏꯒꯤꯖꯦ?
ꯑꯗꯨꯝ ꯁꯥꯏ ꯂꯣꯀꯦꯜꯒꯤ ꯃꯥꯜꯂꯦꯗ ꯃꯥ ꯃꯤꯉꯣꯟꯗ ꯃꯣꯏꯒꯤ ꯏꯆꯦꯍꯣꯏꯒꯤ ꯀꯩꯅꯣꯗꯒꯤ ꯑ ꯃꯅꯦꯍꯣꯏꯗꯒꯤ ꯂꯧꯔꯛꯄꯅꯦꯕ꯫
ꯑꯣ
ꯑꯗꯣ ꯑꯁ ꯃꯥ ꯈꯪꯗꯦ ꯄꯪꯈꯣꯡꯗ ꯈꯣꯡꯉꯦ ꯑꯩ ꯐꯨꯅꯤꯡꯕ ꯌꯥꯎꯑꯦ꯫
ꯈꯣꯡꯃꯟꯗ
ꯇꯨꯝ ꯃꯗꯣꯏꯔꯣ ꯆꯦ?
ꯑꯣ ꯇꯨꯝꯕꯒꯤ ꯎꯝ ꯐꯤꯗꯣ ꯐꯪꯗꯧꯕ ꯈꯤꯠ ꯇꯪ ꯈꯛ ꯉꯥꯏꯍꯧꯔꯦ ꯕꯀꯣ ꯖꯦꯅ ꯍꯥꯏꯕꯅꯦ ꯑꯗꯨ ꯈꯪꯗꯦ ꯇꯨꯝꯕꯨ ꯇꯨꯝꯅꯤꯡꯉꯛ ꯑ ꯐꯪꯕ ꯉꯝꯗꯣꯏꯔꯥ ꯉꯝꯃꯣꯢꯗꯣꯢꯔ ꯈꯪ
ꯃꯊꯪꯗꯗꯤ ꯀꯩꯀꯩ ꯃꯆꯨꯒꯤ ꯐꯤ ꯁꯥꯗꯣꯏꯅꯣ?
ꯈꯪꯗꯤꯌꯦ ꯃꯣꯏꯅ ꯑꯗꯨꯝ ꯑꯆꯠꯄ ꯃꯆꯨ ꯍꯥꯏꯔꯛꯀꯅꯤꯕꯀꯣ꯫ ꯁꯤ ꯁꯥꯎ ꯁꯤ ꯁꯥꯎ ꯑꯗꯨ ꯑꯗꯨꯝ ꯑꯗꯨꯃꯥꯏꯅ ꯁꯥꯕ
ꯁꯥꯍꯟꯅꯤꯡꯕ ꯃꯆꯨꯗꯣ
ꯑ ꯑꯈꯣꯏꯅ ꯄꯥꯝꯖꯕ ꯁꯥꯕꯁꯨ ꯌꯥꯏꯌꯦꯕꯀꯣ
ꯎꯝ
ꯑꯗ ꯂꯂꯣꯟꯕꯤꯅꯒꯨꯝꯕ ꯂꯧꯗꯣꯏꯇꯥꯥꯔꯒꯗꯤ ꯃꯣꯏꯗ ꯑꯦ ꯀꯔꯤ ꯃꯆꯨꯅ ꯆꯠꯂꯤꯒꯦ ꯍꯧꯖꯤꯛ ꯀꯥꯟꯁꯦ ꯕꯍꯪꯉꯒ ꯑꯉꯧꯕꯗꯤ ꯑꯗꯨꯝ ꯆꯠꯂꯦꯕ꯫
ꯃꯆꯨ ꯁꯪꯅꯤꯡ ꯉꯁꯨꯨ ꯁꯪꯕ ꯌꯥꯕ
ꯑ ꯑꯁꯤꯗꯤ ꯃꯆꯨꯗꯤ ꯌꯥꯝ ꯄꯥꯛꯇꯤ ꯁꯪꯅꯗꯦꯕꯀꯣ ꯄꯣꯂꯤꯁꯇꯔꯗꯗꯤ ꯑꯗꯨꯁꯨ ꯑꯉꯧꯕꯁꯤꯗꯤ ꯗꯦꯕ ꯀꯔꯃ ꯂꯣꯏ ꯆꯠꯅꯕꯗꯣ ꯑꯗꯨꯒꯤ ꯑꯉꯧꯕꯗꯤ ꯑꯗꯨꯝ ꯇꯧꯋꯦ ꯑꯗꯣ ꯃꯤꯠ ꯌꯥꯝ ꯅꯨꯡꯉꯥꯏꯇꯦꯕ ꯑꯉꯧꯕ ꯁꯥꯕꯁꯦ꯫
ꯎꯝ
ꯑꯩ ꯍꯟꯇꯛ ꯑꯉꯧꯕ ꯁꯥꯔꯨꯏꯕ ꯃꯤꯠꯇꯣ ꯂꯪꯈꯠꯂꯒꯅꯦ ꯍꯟꯗꯛ ꯐꯣꯟꯒꯥꯁꯦ ꯕ꯭ꯔꯥꯏꯠꯅꯦꯁ ꯂꯩꯈꯠꯄꯗ ꯌꯦꯡ ꯌꯥꯗꯦ ꯀꯩꯅꯣ ꯃꯤꯠꯇꯣ ꯃꯤꯠꯇꯤ ꯁꯣꯛ ꯎꯝ ꯁꯣꯛꯑꯦ ꯁꯣꯛꯑꯦ ꯑꯗꯣ ꯀꯩꯅꯣꯅꯗꯤ ꯍꯦꯜꯂꯦ ꯔꯥꯅꯤꯒꯨꯝꯕ ꯀꯩꯒꯨꯝꯕ ꯁꯥꯕꯗꯣ ꯃꯣꯏꯗꯤ ꯌꯥꯝ ꯍꯛꯏꯗꯅ
ꯍꯣꯏ ꯍꯣꯏ
ꯁꯤꯗꯤ ꯍꯛꯇꯦꯕ ꯆꯨꯝꯅꯈꯛꯀꯤ ꯃꯄꯥꯟ ꯀꯣꯠꯄꯩ ꯋꯥꯅꯦ ꯁꯤꯕꯧꯇ ꯊꯣꯛꯏꯅꯦ ꯃꯣꯏꯗꯤ ꯌꯥꯝ ꯁꯣꯛꯑꯦ ꯍꯥꯏ ꯑꯗꯣ ꯔꯥꯅꯤꯒꯨꯝꯕ ꯁꯥꯕꯗ
ꯎꯝ ꯑꯩ ꯏꯃꯥꯟꯅꯕꯤ ꯑꯃꯁꯨ ꯃꯥꯖꯨ ꯔꯥꯅꯤ ꯁꯥꯏꯌꯦ ꯃ
ꯎꯝ
ꯍꯣꯏ ꯅꯤꯅꯦꯒ ꯇꯧꯔꯒ ꯁꯥꯃꯤꯟꯅꯩ ꯃꯥꯁꯨ ꯑꯗꯨꯝ ꯍꯩꯔꯦꯅ ꯍꯥꯢ
ꯎꯝ ꯑꯩꯈꯣꯏꯁꯨ ꯀꯩꯅꯣ ꯁꯥꯏ ꯕꯥꯆꯧꯒꯤ ꯃꯃꯧ ꯅꯨꯄꯤ ꯏꯅꯝꯃꯗꯣ ꯔꯥꯅꯤ ꯃꯣꯏꯗꯤ ꯃꯔꯥꯛꯇꯥꯏꯕꯤꯒ ꯁꯥꯏꯌꯦ ꯌꯥꯝ ꯍꯛꯑꯦꯕ ꯑꯗꯣ ꯈꯤꯇꯪ ꯁꯥꯕꯗ ꯌꯥꯝ ꯀꯨꯏ ꯀꯨꯏꯅ ꯆꯪꯉꯦ ꯑꯩꯈꯣꯏꯒꯤꯁꯤꯗꯤ ꯃꯤ ꯑꯅꯤ ꯐꯝꯃ ꯁꯥꯕꯗ ꯅꯣꯡꯃꯗ ꯑꯃ ꯑꯗꯨꯝ ꯁꯥꯏꯌꯦꯕ ꯐꯖꯅ ꯐꯝ ꯁꯥꯔꯗꯤ
ꯄꯩꯁꯥꯒꯨꯝꯕ ꯐꯪꯕꯁꯦ ꯔꯥꯅꯤꯅꯗꯤ ꯍꯦꯜꯂꯝꯃꯅꯤꯀꯣ ꯑꯗꯨꯗꯤ
ꯑꯣꯢ ꯍꯦꯟꯕ ꯍꯥꯏꯁꯦ ꯄꯥꯊꯣꯛꯎꯔꯗꯤ ꯑꯗꯨꯝ ꯑꯝ ꯍꯥꯅꯦꯕꯀꯣ ꯃꯣꯏꯅ ꯐꯤ ꯑꯃ ꯁꯥꯕꯗ ꯊꯥ ꯃꯈꯥꯏ ꯑꯃ ꯊꯥ ꯑꯃ ꯆꯪꯕꯗꯣ ꯂꯨꯄꯥ ꯂꯤꯁꯤꯡ ꯇꯔꯥꯇꯔꯨꯛ ꯇꯔꯥꯇꯔꯦꯠ ꯐꯪꯉꯦꯅ ꯈꯜꯂꯁꯦꯕꯀꯣ ꯑꯩꯈꯣꯏ ꯁꯣꯟꯅꯥꯀꯟꯗꯅ ꯅꯣꯡꯃꯗ ꯂꯨꯄꯥ ꯂꯤꯁꯤꯡ ꯆꯃꯥꯄꯟ ꯑꯗꯨꯃꯥꯏꯅꯐꯧ ꯄꯥꯕ ꯑꯗ ꯂꯨꯄꯥ ꯆꯥꯇ꯭ꯔꯦꯠꯃꯨꯛꯀꯤ ꯑꯗꯨꯝ ꯂꯦꯝꯃꯦꯕ ꯐꯤ ꯑꯝꯗ ꯆꯥꯇ꯭ꯔꯦꯠꯇꯨ ꯅꯣꯡꯃꯗ ꯑꯃꯃꯝ ꯁꯥꯒꯠꯂꯗꯤ ꯊꯥ ꯑꯝꯗꯗꯤ ꯌꯥꯝꯃꯤꯗꯅ ꯑꯗꯨꯁꯨ ꯑꯗꯨꯅ ꯑꯝ ꯍꯥꯥꯅꯦ ꯑꯗꯨꯝ
ꯍꯣꯏ
ꯑꯗ ꯑꯃꯗꯨꯅ ꯃꯣꯏꯒꯤꯗꯨꯅ ꯇꯞꯅ ꯏꯪꯅ ꯑꯗꯨꯝ ꯂꯣꯟ ꯂꯣꯟꯗꯅ ꯁꯥꯕꯩ ꯋꯥꯅꯦꯕ ꯁꯤꯁꯤꯅ ꯈꯤꯇꯪꯕꯨꯗꯤ ꯀꯩꯅꯣ ꯇꯧꯔꯦ ꯂꯦꯕꯔ ꯆꯪꯕꯕꯨꯗꯤ ꯁꯣꯟꯒꯤꯖꯤꯅ ꯏꯁꯥ ꯈꯤꯇꯪ ꯋꯥꯕ ꯍꯥꯏꯇꯥꯔꯦ ꯁꯣꯟ ꯂꯦꯡ ꯈꯨꯆꯤꯡ ꯑꯣꯏꯅ ꯆꯤꯡꯉꯛꯇꯣꯏꯅꯤ ꯃꯥꯏꯗꯨꯅ ꯁꯨꯝ ꯍꯨꯟꯗꯨꯏꯅꯤꯗꯅ ꯃꯥꯟꯅꯗꯦꯕ ꯑꯗꯣ ꯄꯩꯁꯥ ꯄꯥꯊꯣꯛꯎꯔꯗꯤ ꯋꯥꯈꯜ ꯏꯪꯅ ꯁꯥꯕꯗꯤ ꯑꯩꯈꯣꯏꯒꯤꯖꯤꯅꯕꯨ ꯍꯦꯜꯂꯤꯗ
ꯍꯩꯕꯨ ꯍꯩꯖꯤꯜꯂꯗꯤ ꯃꯈꯜ ꯃꯈꯜ ꯃꯈꯜ ꯁꯥꯔ ꯂꯣꯏꯔꯦ ꯎꯝ
ꯎꯝ ꯃꯔꯥꯛ ꯑꯝꯒ ꯃꯔꯥꯛ ꯑꯝꯒꯒꯤ ꯃꯄꯥ ꯁꯣꯏꯅꯕꯗꯤ ꯐꯤꯗꯣ ꯃꯥꯡꯗꯨꯏꯅꯦꯕ ꯑꯩꯈꯣꯏ ꯁꯤꯗꯅ ꯑꯗꯨ ꯂꯩꯇ꯭ꯔꯦꯗꯅ ꯑꯃꯨꯛ ꯑꯗꯒꯤ ꯔꯥꯅꯤꯗꯤ ꯂꯣꯏꯗ꯭ꯔꯗꯤ ꯄꯩꯁꯥ ꯐꯪ ꯌꯥꯔꯣꯏ ꯑꯩꯈꯣꯏ ꯁꯤꯗꯤ ꯅꯣꯡꯃꯗ ꯂꯣꯏꯕꯨ ꯂꯣꯏꯔꯗꯤ ꯇꯥꯟꯅꯗꯣꯏꯅꯤ ꯂꯣꯏꯕꯛ
ꯑꯩꯈꯣꯏ ꯁꯥꯏꯖꯤꯅꯗꯤ ꯌꯥꯝ ꯋꯥꯈꯜ ꯌꯥꯝ ꯅꯨꯡꯉꯥꯏꯅ ꯌꯥꯝ ꯀꯣꯝꯅꯗꯤ ꯁꯥꯏꯗ
ꯐꯤ ꯁꯥꯕꯖꯤꯁꯨ ꯑꯪꯀ ꯆꯪꯖꯥꯠꯅꯤ
ꯎꯝ ꯑꯩꯈꯣꯏ ꯈꯨꯜꯂꯣꯝꯗꯗꯤ ꯐꯤ ꯁꯥꯕ ꯉꯥꯛꯇꯅꯦ ꯍꯧꯖꯤꯛꯇꯤ ꯄꯩꯁꯥ ꯊꯣꯛꯐꯝꯁꯦ ꯐꯤ ꯁꯥꯕꯗ ꯑꯣꯏꯌꯦꯕ ꯎꯝ
ꯑꯈꯣꯏꯔꯣꯝꯗꯅ ꯑꯃꯨꯛ ꯐꯤ ꯁꯥꯕꯖꯦ ꯀꯌꯥ ꯇꯧꯗ꯭ꯔꯦ
ꯎꯝ
ꯀꯩꯅꯣꯗ ꯗꯨꯀꯥꯟ ꯐꯝꯕꯗꯒꯨꯝꯕ ꯀꯔꯕꯥꯔꯗꯒꯨꯝꯕ ꯑꯗꯨꯒꯨꯝꯕꯗ ꯑꯣꯏꯅ ꯆꯠꯂꯦ꯫
ꯑ ꯅꯨꯄꯥꯒꯩꯅ ꯃꯥꯏ ꯃꯥꯏ ꯀꯩꯅꯣ ꯇꯧꯅꯒ꯭ꯔꯁꯨ ꯅꯨꯄꯥꯁꯨꯅꯦ ꯃꯦꯆꯤꯟ ꯀꯣꯟ ꯁꯥꯕ ꯃꯌꯥꯝ ꯂꯩ ꯌꯨꯝꯗ ꯁꯨꯝ ꯇꯧꯔꯒ꯫
ꯂꯩ꯫
ꯅꯣꯡꯃꯗꯒꯥꯁꯦ ꯐꯅꯦꯛ ꯇꯔꯥꯃꯨꯛꯀ ꯁꯥꯏꯌꯦ ꯑꯗꯣ꯫ ꯇꯣꯡꯉꯦ ꯍꯥꯏꯕ ꯑꯗꯨꯃꯁꯨ꯫
ꯊꯕꯛꯇ ꯆꯤꯜꯍꯥꯎ ꯊꯤꯗꯕꯁꯤꯅꯗꯤ ꯐꯩꯗ꯫ ꯃꯈꯟ ꯃꯈꯟ ꯃꯦꯆꯤꯟ ꯀꯣꯟ ꯍꯥꯏꯁꯦ ꯌꯨꯝꯗ ꯑꯗꯨꯝ ꯊꯝꯃꯒ
ꯑꯥ ꯌꯨꯝꯗ ꯊꯝꯃꯒ ꯏꯂꯦꯛꯇ꯭ꯔꯤꯛꯅ ꯁꯥꯒꯗꯕ꯫ ꯁꯦꯟꯕꯨꯗꯤ ꯁꯦꯟꯅꯗꯣꯏꯅꯦ ꯑꯗꯨꯝ ꯃꯦꯆꯤꯟꯗꯨꯅ ꯑꯗꯨꯝ ꯁꯥꯔꯅꯤ ꯑꯗꯨ ꯂꯪꯆꯥꯛꯀꯨꯝꯕ ꯁꯤꯜꯂꯛꯄ ꯂꯪ ꯇꯠꯂꯛꯄ ꯑꯗꯨꯒꯨꯝꯕꯗꯨꯗ ꯃꯤꯅ ꯁꯨꯝ ꯁꯦꯟꯅꯕꯩ ꯋꯥꯅꯤꯗ꯫ ꯑꯗꯣ ꯅꯨꯄꯥ ꯗꯨꯗꯤ ꯃꯄꯥꯡꯒꯜ ꯀꯟꯕꯅꯤꯅ ꯃꯣꯏꯅ ꯃꯣꯏꯅꯗꯤ ꯈꯔ ꯆꯥꯟꯅꯩ ꯃꯦꯆꯤꯟ ꯀꯣꯟꯗꯤ꯫ ꯅꯨꯄꯤꯗꯤ ꯑꯌꯥꯝꯕꯅ ꯑꯩꯈꯣꯏꯅ ꯁꯥꯏꯖꯦ ꯑ ꯑꯩꯈꯣꯏꯅ ꯁꯥꯏꯖꯦ ꯂꯣꯏꯅ ꯁꯥꯟꯅꯩ ꯑꯅꯝꯕꯅ ꯂꯩꯁꯥꯕꯤꯗꯒꯤ ꯃꯧꯗꯒꯤ ꯀꯔꯤꯗꯩ꯫ ꯐꯣꯟꯗꯒꯗꯤ ꯌꯥꯝ ꯊꯥꯒꯠꯄꯅꯦ ꯃꯦꯆꯤꯟ ꯀꯣꯟꯗꯣ꯫
ꯎꯝ ꯑꯃꯨꯔꯛꯇꯤ ꯎꯒ꯭ꯔꯕ ꯑꯩꯗꯣ ꯑꯁꯦꯡꯕꯗꯗꯤ ꯑꯝꯇ ꯎꯗ꯭ꯔꯤ ꯀꯃꯥꯏꯅ ꯁꯥꯕꯅꯣ ꯈꯣꯠꯄꯅꯣ꯫ ꯍꯧꯖꯤꯛꯀꯥꯟꯗꯤ ꯃꯦꯆꯤꯟꯒꯤ ꯌꯥꯝ ꯇꯧꯅꯔꯦ꯫ ꯐꯅꯦꯛ ꯃꯄꯥꯟ ꯂꯣꯟꯕ ꯀꯩꯗꯧꯕ ꯎꯝ꯫ ꯆꯥꯎꯈꯠꯂꯛꯑꯕꯅꯤꯅ ꯃꯈꯜ ꯃꯈꯜ ꯃꯌꯥꯝ
ꯍꯣꯏ ꯋꯥꯗꯅꯕ꯫
ꯎꯝ꯫ ꯃꯤꯅ ꯇꯧꯕ ꯌꯥꯕ ꯊꯕꯛꯈꯩ ꯃꯦꯆꯤꯟꯅ ꯂꯣꯏ ꯃꯍꯨꯠ ꯁꯤꯟ ꯍꯧꯔꯛꯑꯕꯅꯤ꯫
ꯎꯝ ꯂꯧ ꯌꯩꯕꯕꯥꯎꯅꯤ ꯀꯩꯅꯣ ꯈꯥꯎꯕ ꯗꯣ ꯃꯤꯅ ꯑꯗꯨꯝ ꯇꯧꯔꯦ ꯐꯔꯦ ꯌꯩꯕꯗꯨ ꯃꯦꯠꯆꯤꯟꯅ ꯁꯤꯟꯒ꯭ꯔꯁꯨꯅ ꯈꯟꯅꯔꯝꯕꯗꯨꯅ ꯍꯧꯖꯤꯛ ꯈꯥꯎꯕꯁꯨ ꯌꯩꯕꯁꯨ ꯄꯨꯂꯞ ꯇꯧꯁꯤꯜꯂꯦ꯫
ꯎꯝ꯫ ꯅꯣꯡ ꯇꯥꯕ꯭ꯔꯣ ꯆꯦꯆꯦ ꯍꯣꯏꯔꯣꯝꯗ꯫
ꯇꯥꯗꯤꯌꯦ꯫ ꯇꯥꯕ꯭ꯔꯣ ꯅꯣꯏ꯫
ꯃꯤ ꯏꯃꯥꯟꯅꯕꯤ ꯑꯃ ꯉꯁꯥꯏ ꯇꯧꯕ ꯀꯥꯟ ꯃꯣꯏꯔꯣꯝꯗ ꯇꯥꯏꯌꯦꯅ ꯍꯥꯏꯔꯝꯕ ꯑꯗꯨ ꯑꯩꯒꯤꯗꯤ ꯑꯩꯈꯣꯏꯔꯣꯝꯗꯁꯨ ꯇꯥꯗꯦ ꯇꯥꯕꯨꯗꯤ꯫
ꯎꯝ ꯅꯣꯡꯕꯨꯗꯤ ꯉꯁꯤꯗꯤ ꯑꯗꯨꯝ ꯃꯪꯉ ꯂꯩꯌꯦ꯫ ꯎ ꯅꯨꯡꯗꯥꯡ ꯋꯥꯏꯔꯝꯗꯕꯨꯗꯤ ꯈꯤꯇꯪ ꯁꯥꯔꯝ ꯃꯥꯟꯅꯦ ꯅꯨꯡꯁ
ꯎꯝ꯫ ꯍꯌꯦꯡꯗꯤ ꯊꯕꯛ ꯀꯥꯏ ꯀꯥꯏ ꯆꯠꯊꯣꯛꯇꯧ ꯂꯩꯒꯦ꯫
ꯍꯌꯦꯡꯁꯦ ꯂꯩꯇꯦ ꯁꯦꯀꯦꯟ ꯁꯇ꯭ꯔꯗꯦ ꯑꯣꯏꯕꯩ ꯁꯨꯇꯤꯅꯤ ꯅ ꯏꯅꯥꯎꯄꯤꯁꯨ ꯆꯠꯂꯔꯣꯏ ꯑꯗꯨꯅ ꯐꯤ ꯁꯥꯁꯦꯅ ꯍꯥꯏꯅꯩ꯫
ꯎꯝ꯫
ꯁꯨꯇꯤ ꯂꯩꯔꯤꯉꯩꯁꯤꯗ ꯐꯤ ꯈꯔ ꯁꯥꯔꯥ ꯄꯩꯁꯥ ꯇꯥꯜꯍꯧꯗ꯭ꯔꯗꯤ꯫ ꯑꯦꯗꯃꯤꯁꯟ ꯇꯧꯕꯩ ꯑꯃꯨꯛ ꯍꯥꯏꯔꯛ ꯑꯅꯦꯕ ꯍꯧꯖꯤꯛ ꯁꯦꯃꯤꯁꯇꯔ ꯑꯃ ꯀꯥꯔꯛꯄꯒꯤ ꯑꯗꯨꯅ
ꯆꯤꯆꯦ ꯍꯣꯏ ꯁꯦꯃꯤꯁꯇꯔꯗꯗꯤ ꯁꯦꯃꯤꯁꯇꯔ ꯑꯃꯗ ꯃꯤ ꯀꯌꯥꯃꯨꯛ ꯂꯩ꯫
ꯑꯥ ꯊꯕꯛ ꯇꯧꯕ ꯃꯤ ꯆꯥꯝꯃ ꯑꯃ ꯇꯧꯗꯕ ꯌꯥꯡ ꯈꯩ ꯑꯃ ꯄꯨꯟꯅ ꯆꯥꯝ ꯌꯥꯡꯈꯩ ꯍꯥꯏꯗꯤ ꯏꯟ ꯁꯔꯚꯤꯁ ꯄ꯭ꯔꯤ ꯁꯔꯚꯤꯁ ꯑꯅ ꯂꯩꯕꯗ
ꯑꯩꯈꯣꯏꯒꯤꯗꯗꯤ ꯃꯤ ꯌꯥꯡꯈꯩ ꯃꯨꯛ ꯑꯗꯨꯃꯥꯢ ꯈꯛꯇ ꯂꯩ
ꯑꯄꯨꯟꯕꯗ ꯑꯩꯈꯣꯏꯗꯤ ꯊꯕꯛ ꯇꯧꯕꯅ ꯍꯦꯟꯅ ꯌꯥꯝꯃꯦ ꯃꯣꯏꯗꯤ ꯆꯥꯝꯃꯅꯦ ꯑꯩꯈꯣꯏ ꯑꯉꯥꯡꯈꯩꯅ ꯌꯥꯡꯈꯩ ꯈꯛꯇ
ꯎꯝ ꯏꯟ ꯁꯔꯚꯤꯁ ꯌꯥꯝ ꯄꯥꯛ ꯌꯥꯎꯗꯃꯥꯜꯂꯦ ꯑꯩꯈꯣꯏꯗꯤ
ꯎꯝ
ꯌꯥꯝ ꯄꯥꯛ ꯌꯥꯎꯗꯕꯗꯨꯗ ꯑꯅꯝꯕꯅꯕꯨ ꯑꯝꯇꯕꯨ ꯌꯥꯎꯗꯕ ꯃꯥꯜꯂꯦ ꯑꯩꯈꯣꯏ
ꯃꯥ ꯉꯥꯛꯇꯅꯤꯗ ꯇꯥꯃꯤꯟꯅꯩꯁꯦ
ꯋꯥꯔꯦ ꯋꯥꯔꯦ ꯑꯗꯨꯝ ꯃꯣꯏꯗꯣ ꯉꯜꯂꯤꯉꯩꯗ ꯈꯪꯍꯧꯗꯕꯒꯤ ꯊꯦꯡꯅ ꯂꯥꯛꯄꯒꯨꯝꯕ ꯑꯗꯨꯒꯨꯝꯕꯅ ꯑꯌꯥꯝꯕ ꯑꯣꯢꯕꯖꯥꯠꯅꯦ
ꯎꯝ
ꯍꯣꯏ ꯆꯤꯆꯦ ꯇꯨꯝꯅꯤꯡꯉꯝꯃꯅꯤ
ꯎꯝ ꯍꯣ ꯍꯣ ꯍꯣꯏ ꯎꯝ ꯎꯝ